ꯑꯣ
ꯅꯨꯡꯉꯥꯏꯕꯅ ꯅꯨꯡꯉꯥꯏꯕꯅ ꯀꯩꯗꯧꯔꯤꯅꯣ ꯅꯪ
ꯋꯥꯔꯤ ꯑꯃ ꯁꯥꯕꯤꯒꯦ
ꯑꯅꯤ ꯑꯍꯨꯝ ꯁꯥꯕꯤꯌꯣ ꯑꯃꯈꯛꯇ ꯁꯥꯕ ꯇꯥꯕ ꯄꯦꯟꯕ ꯅꯥꯏꯗꯦ ꯅꯪꯅ
ꯋꯥꯔꯤ ꯑꯩ ꯋꯥꯔꯤ ꯋꯥꯔꯤ ꯑꯃ ꯂꯤꯕꯤꯒꯦ ꯃꯥꯒꯤ ꯀꯩꯅꯣ ꯑꯐꯕꯈꯛ ꯈꯟꯕꯒꯤ ꯑꯐꯕꯈꯛ ꯈꯜꯂꯕꯒꯤ ꯃꯥꯒꯤ ꯀꯥꯟꯅꯕ ꯃꯥꯒꯤ ꯈ꯭ꯋꯥꯏꯗꯒꯤ ꯀꯥꯟꯅꯕ ꯑꯗꯨꯒꯨꯝꯕ ꯋꯥꯔꯤꯅꯤ ꯀꯣ
ꯍꯥꯏꯌꯣ ꯍꯥꯏꯌꯣ ꯅꯪꯅ ꯂꯤꯕ ꯋꯥꯔꯤꯗꯣ ꯉꯥꯏꯈꯣ ꯅꯪꯅ ꯂꯤ ꯕꯋꯥꯔꯤꯗꯣ ꯉꯥꯏꯒꯦ ꯍꯥꯏꯅ ꯅꯨꯃꯤꯠ ꯆꯨꯞꯅ ꯉꯥꯏꯔꯤꯅꯦ ꯅꯪꯕꯨ
ꯆꯦꯁ ꯃꯅꯥ ꯋꯥꯔꯤ ꯁꯥꯅꯤꯡꯕꯗ
ꯍꯥꯏꯔꯛꯑꯣ ꯌꯥꯔꯦ
ꯑꯗꯣ ꯑ ꯃꯇꯝ ꯑꯃꯗ
ꯍ
ꯃꯇꯝ ꯑꯃꯗ ꯑ ꯍꯥ ꯁꯖꯤ ꯑꯃ ꯂꯩꯔꯝꯃꯦ ꯁꯖꯤꯗꯣ ꯃꯥꯒꯤ ꯃꯥꯁꯦ ꯑꯥ ꯃꯥꯒꯤ ꯀꯩꯅꯣ ꯑꯉꯥꯡ ꯑꯗꯨꯝ ꯄꯣꯛꯀꯗꯧꯕ ꯃꯇꯝ ꯃꯥꯒꯤ ꯑꯉꯥꯡ ꯃꯥꯒꯤ ꯃꯆꯥ ꯄꯣꯛ ꯑꯗꯧꯕ ꯃꯇꯝ ꯑꯗꯨꯝ ꯅꯛꯁꯤꯜꯂꯛꯑꯦ ꯂꯩꯔꯦ ꯑꯗꯨꯒ ꯑꯗꯣ ꯍ ꯍ ꯍꯂꯣ
ꯀꯩꯅꯣ ꯅꯪ ꯃꯅꯥꯛꯇ ꯃꯤ ꯃꯈꯣꯟ ꯌꯥꯝ ꯇꯥꯏꯌꯦ
ꯑꯗꯨꯗ ꯑꯗꯨꯒ ꯎꯃꯝ ꯑꯥ ꯑꯗꯨ ꯃꯇꯝꯗꯅ
ꯑꯗꯨ ꯃꯇꯝꯗ
ꯑꯗꯨꯗꯤ ꯃꯥꯥꯡꯒ ꯇ ꯑꯗꯨꯗ ꯎꯝ ꯃꯥꯖꯦ ꯑꯗꯨꯝ ꯄꯣꯛꯀꯗꯧꯕ ꯃꯇꯝ ꯂꯥꯛꯑꯦꯀꯣ ꯂꯥꯛꯄ ꯃꯇꯝꯗ ꯀꯩꯅꯣ ꯑꯥ ꯑꯗꯨꯝ ꯀꯩꯅꯣ ꯑꯩ ꯀꯥꯎꯔꯦꯅꯦ ꯃꯅꯤꯄꯨꯔꯤꯗ ꯑꯗꯣ ꯎꯝ
ꯌꯥꯔꯦ ꯑꯗꯨꯝ ꯑꯗꯨꯅ ꯇꯣꯞꯄꯗ ꯃꯨꯛ ꯁꯥꯔꯛꯑꯣ
ꯑ ꯅꯣꯡꯇ ꯅꯣꯡ ꯅꯣꯡ ꯅꯣꯡ ꯇꯥꯕꯗ ꯀꯩꯅꯣ ꯑꯗꯨꯝ ꯈꯣꯡꯉꯤꯗꯅ ꯀꯩ ꯀꯧꯒꯦ ꯃꯅꯤꯄ꯭ꯔꯤꯗ ꯑꯗꯣ ꯈꯣꯡ ꯕꯗꯣ ꯍꯪꯉꯣꯏ ꯅꯠꯇꯦꯅꯦ ꯂ ꯑꯥ ꯀꯩꯅꯣ ꯈꯣꯡꯕ ꯑꯗꯣ ꯌꯥꯝ ꯀꯟ ꯀꯟꯅ ꯈꯣꯡꯕꯗꯣ ꯅꯣꯡꯃꯩ ꯃꯈꯣꯟꯗꯧꯅ
ꯑꯥ ꯑꯩ ꯑꯩ ꯑꯗꯨ ꯈꯪꯗꯦ ꯑꯗꯨꯝ ꯑꯇꯣꯞꯄ ꯑꯗꯨꯝ ꯍꯥꯏꯔꯛꯑꯣ ꯌꯥꯔꯦ
ꯅꯣꯡꯃꯩ ꯗꯧꯅ ꯈꯣꯡꯕꯗꯣ ꯀꯩꯅꯣ ꯅꯣꯡ ꯆꯨꯔꯝꯗꯥꯏꯗ
ꯈꯪꯗꯦꯕ
ꯍꯣꯏ
ꯑꯗꯨ ꯈꯣꯡ ꯑꯗꯨꯝ ꯇꯧꯋꯦ ꯃꯥꯒꯤ ꯂꯩꯕ ꯖꯒꯥꯗꯣ ꯄꯥꯝꯕꯤ ꯑꯃꯗ ꯇꯥꯑꯦ ꯑꯗꯨꯅ ꯃꯩ ꯍꯧꯔꯦ ꯃꯥꯒꯤ ꯎ ꯎ ꯀꯩꯅꯣ ꯃꯥꯒꯤ ꯑꯗꯨꯝ ꯑꯗꯨꯝ ꯃꯥꯏꯅ ꯂꯩꯕ ꯃꯐꯝ ꯀꯩꯅꯣ ꯀꯩ ꯀꯧꯒꯦ ꯑꯗꯨ ꯑꯦꯔꯤꯌꯥꯁꯤꯡꯗꯣ
ꯑꯗꯨꯝ ꯍꯥꯏꯔꯛꯑꯣ ꯌꯥꯔꯦ ꯀꯩ
ꯑꯗꯨꯝ ꯇꯧꯋꯦ ꯑꯗꯨꯒ ꯎꯝ ꯃꯩ ꯍꯧꯔꯦ ꯃꯥ ꯆꯦꯜꯂꯦ ꯍꯤꯡꯅꯤꯡꯉꯥꯏ ꯃꯌꯨꯝꯗꯒꯤ ꯆꯦꯟꯕ ꯍꯧꯔꯦ ꯃꯥ ꯑꯗꯨꯒ ꯃꯥꯁꯦ ꯀꯩꯅꯣ ꯑꯗꯨꯝ ꯁꯦ ꯑ ꯑꯗꯨꯝ ꯃꯐꯝ ꯖꯒꯥ ꯑꯗꯨꯝ ꯐꯖꯕ ꯑꯗꯨꯒꯨꯝꯕ ꯃꯃꯥ ꯃꯆꯥ ꯁꯦꯞ ꯇꯧꯒꯗꯕ ꯑꯗꯨꯒꯨꯝꯕ ꯖꯒꯥ ꯊꯤꯔꯒ ꯃꯥ ꯆꯦꯜꯂꯦ ꯆꯦꯟ ꯆꯦꯟ ꯅ ꯃꯥꯁꯦ ꯋꯥꯔꯦ ꯏꯁꯤꯡ ꯊꯛꯅꯤꯡꯉꯦꯀꯣ ꯏꯁꯤꯡ ꯊꯛꯅꯤꯡꯉꯦ ꯑꯗꯨꯒ ꯂꯣꯛ ꯂꯣꯛ ꯀꯧꯋꯦꯀꯣ
ꯍꯣꯏ ꯂꯣꯛꯇꯥꯛ
ꯂꯣꯛ ꯂꯣꯛ ꯑꯃ ꯂꯩꯔꯝꯃꯦ ꯂꯣꯛ ꯑꯆꯧꯕ ꯑꯃ ꯑꯗꯨꯗ ꯑꯃ ꯂꯥꯛꯑꯒ ꯏꯁꯤꯡ ꯊꯥꯛꯑꯦ ꯁꯤꯡ ꯊꯛꯉꯥꯏ ꯁꯤꯗ ꯃꯥ ꯃꯈꯣꯟ ꯑꯃ ꯇꯥꯏ ꯃꯥꯒꯤ ꯂꯦꯐ ꯃꯥꯒꯤ ꯑ ꯃꯥꯒꯤ ꯀꯩꯅꯣ ꯑ ꯁꯥꯏ ꯑꯃ ꯃꯥꯒꯤ ꯑ ꯃꯥꯒꯤ ꯃꯥꯒꯤ ꯑꯣꯏꯅꯨꯡ ꯑꯗꯨꯝ ꯇꯥꯏ ꯃꯈꯣꯟ ꯑꯃ ꯃꯥꯁꯦ ꯑꯩ ꯈꯪꯉꯦꯕ ꯃꯥ ꯀꯩꯅꯣ ꯁꯖꯤ ꯇꯥꯟꯕ ꯑꯗꯨꯒꯨꯝꯕ ꯃꯤ ꯑꯃ ꯂꯩꯌꯦ ꯍꯥꯏꯕ ꯑꯃ ꯈꯪꯉꯦ ꯑꯗꯨꯒ ꯃꯥ ꯑꯃꯨꯛ ꯑꯃꯨꯛ ꯑꯃꯨꯛ ꯑꯃ ꯁꯥꯏꯗꯩ ꯌꯦꯡꯕꯗ‌ ꯑ ꯅꫭꯡꯁꯥ ꯑꯃꯨꯛ ꯂꯩꯌꯦ ꯑꫭ ꯅꯨꯡꯁꯥ ꯑꯃꯨꯛ ꯂꯩꯌꯦ ꯑꯗꯨꯒ ꯃꯥ ꯑꯗꯨꯒ ꯎꯝ ꯑꯃ ꯂꯣꯛꯇ ꯏꯁꯤꯡ ꯊꯛꯄꯗꯁꯨ ꯑꯗꯨꯝ ꯀꯩꯅꯣ ꯂꯩꯗꯅ ꯏꯁꯤꯡꯗ ꯂꯩꯕꯗꯣ ꯁꯖꯤ ꯑꯗꯨꯝ ꯁꯥ ꯆꯥꯕꯗꯣ ꯑꯗꯨꯝ ꯃꯌꯥꯝ ꯂꯥꯏꯌꯦ ꯃꯥ ꯈꯪꯉꯦ ꯑꯗꯨꯒ ꯃꯥꯒꯤ ꯃꯅꯤꯡ ꯌꯦꯡꯉꯁꯨ ꯑꯗꯨꯝ ꯃꯩꯅ ꯅꯣꯏ ꯆꯥꯛꯑꯦ ꯃꯥ ꯑꯗꯨꯒꯨꯝꯕ ꯑꯗꯨꯒꯨꯝꯕ ꯂꯩꯇ꯭ꯔꯦꯕ ꯃꯥ ꯂꯝꯕꯤ ꯍꯥꯏꯇꯥꯔꯦ ꯑꯗꯨ ꯑꯣꯏꯔꯁꯨ ꯃꯥꯖꯦ ꯁꯖꯤꯗꯣ ꯑꯩ ꯑꯩ ꯑꯩ ꯀꯩꯅꯣ ꯁꯣꯟꯗꯕ ꯌꯥꯗꯦ ꯃꯊꯟ ꯑꯗꯨꯝ ꯈꯜꯂꯒꯀꯣ ꯑꯩ ꯁꯣꯟꯊꯥꯕ ꯌꯥꯗꯦ ꯑꯩ ꯑꯗꯨ ꯑꯩ ꯁꯤꯔꯅꯤ ꯈꯣꯠꯀꯅꯤ ꯑꯩ ꯑꯗꯨꯝ ꯁꯣꯟꯗꯕ ꯃꯇꯝ ꯅꯠꯇꯦ ꯑꯩ ꯑꯗꯨꯝ ꯑꯩꯒꯤ ꯑꯩꯒꯤ ꯑꯗꯨꯒꯨꯝꯕ ꯂꯝꯕꯤ ꯑꯃ ꯂꯥꯛꯀꯅꯤ ꯃꯥ ꯑꯗꯨꯝ ꯀꯩꯅꯣ ꯁꯣꯟꯊꯥꯕ ꯂꯩꯗꯅ ꯃꯥꯒꯤ ꯑꯗꯨꯒꯨꯝꯕ ꯑꯗꯨꯝ ꯂꯩꯗꯅ ꯃꯥꯁꯦ ꯃꯥꯖꯦ ꯑꯗꯨꯝ ꯇꯧ ꯑꯗꯨꯝ ꯂꯩꯔꯤꯉꯥꯏ ꯑꯗꯨꯝ ꯂꯩꯔꯤꯉꯥꯏꯁꯤꯗ ꯀꯩꯅꯣ ꯉꯁꯥꯏ ꯃꯈꯣꯟ ꯇꯥꯕꯗꯣ ꯅꯣꯡ ꯆꯨꯔꯝꯗꯥꯏ ꯑꯗꯨꯝ ꯇꯥꯕꯗ ꯀꯩꯅꯣ ꯑꯗꯣ ꯑ ꯑꯃ ꯁꯖꯤ ꯇꯥꯟꯕ ꯅꯨꯄꯥ ꯑꯗ꯭ꯋꯥꯏꯗ ꯃꯥꯒꯤ ꯃꯅꯥꯛꯇ ꯇꯥꯏꯌꯦ ꯑꯗꯣ ꯎꯝ ꯃꯈꯣꯟꯗꯣ ꯇꯥꯔꯒ ꯃꯥꯁꯦ ꯑꯁ ꯑꯗꯣ ꯑꯦꯝ ꯇꯧ ꯑꯗꯨꯝ ꯂꯨꯝꯃꯒ ꯂꯩꯕ ꯅꯨꯄꯥꯗꯣ ꯃꯥ ꯑꯁ ꯀꯩꯅꯣꯝꯃ ꯌꯥꯝ ꯑꯗꯨꯝ ꯀꯩꯅꯣꯗꯤ ꯃꯥ ꯑꯗꯨꯝ ꯈꯪꯉꯒ ꯃꯥꯒꯤ ꯃꯥꯅ ꯂꯨꯝꯂꯝꯕꯗꯣ ꯑꯗꯨꯝ ꯁꯣꯏꯗꯅ ꯅꫭꯡꯁꯥꯗ ꯄꯥꯜꯂꯝꯃꯦ ꯅꫭꯡꯁꯥꯗ ꯄꯥꯟꯕꯗ ꯅꫭꯡꯁꯥꯁꯨ ꯃꯥꯖꯨ ꯅꫭꯡꯁꯥꯗ ꯑꯗꯨꯝ ꯄꯥꯟꯕꯅꯤꯅ ꯅꯣꯡꯁꯥꯗꯨꯅ ꯑꯃꯨꯛ ꯑꯗꯣ ꯁꯖꯤ ꯇꯥꯟꯕ ꯅꯨꯄꯥꯗꯣ ꯃꯥꯖꯦ ꯑꯗꯨꯝ ꯇꯥꯟꯅꯔꯦ ꯁꯖꯤ ꯇꯥꯟꯕ ꯅꯨꯄꯥꯁꯨ ꯃꯥ ꯍꯤꯡꯅꯤꯉꯥꯏ ꯆꯦꯟꯒ꯭ꯔꯦ ꯃꯥꯒꯤ ꯃꯥꯒꯤ ꯈꯨꯠꯂꯥꯏ ꯅꫭꯏ ꯊ ꯊꯥꯗꯣꯛꯑꯒ ꯍꯤꯡꯅꯤꯉꯥꯏ ꯃꯥ ꯆꯦꯟꯒ꯭ꯔꯦ ꯑꯗꯨꯅ ꯑ ꯑꯗꯨ ꯑꯗꯨ ꯃꯇꯝꯗ ꯑꯃ ꯁꯖꯤꯗꯣ ꯑꯁ ꯃꯥ ꯍꯤꯡꯅꯤꯡꯉꯥꯏ ꯈꯣꯠ ꯑꯗꯨꯝ ꯑꯗꯨꯝ ꯑꯗꯨꯝ ꯃꯐꯝ ꯖꯒꯥ ꯐꯖꯕꯗ ꯑꯗꯨꯝ ꯃꯥ ꯌꯦꯡꯒ ꯑꯗꯨꯝ ꯃꯥꯁꯦ ꯃꯥꯒꯤ ꯑꯉꯥꯡꯗꯣ ꯄꯣꯛꯑꯦ ꯑꯁꯤ ꯋꯥꯔꯤꯅ ꯇꯥꯛꯄꯗꯤ ꯑꯩꯒꯤ ꯑꯩꯅ ꯆꯠꯄ ꯂꯝꯕꯤ ꯑꯩꯅ ꯑꯗꯨꯒꯨꯝꯕ ꯃꯤ ꯑꯃ ꯑꯣꯏꯒꯦ ꯍꯥꯏꯕꯗ ꯑꯗꯨꯝ ꯂꯝꯕꯤ ꯁꯥꯡꯅ ꯑꯗꯨꯝ ꯆꯠꯂ ꯆꯠꯄ ꯃꯇꯝꯗ ꯑꯋꯥꯕ ꯑꯗꯨꯒꯨꯝꯕ ꯌꯥꯝ ꯂꯥꯛꯄ ꯌꯥꯏ ꯅꯪ ꯍꯤꯡ ꯇꯝꯕ ꯃꯇꯝ ꯌꯥꯝ ꯂꯥꯛꯄ ꯌꯥꯏ ꯅꯪ ꯑꯁ ꯅꯪ ꯑꯗꯨꯒꯨꯝꯕ ꯆꯠꯄꯗ ꯑꯩꯖꯦ ꯎꯄꯥꯏ ꯂꯩꯔꯣꯏꯀꯣ ꯑꯩꯖꯦ ꯑꯣꯏꯔꯣꯏꯀꯣ ꯍꯥꯏꯒꯗꯧꯕ ꯃꯇꯝꯁꯨ ꯂꯥꯛꯀꯅꯤ ꯑꯗꯨꯒ ꯃꯇꯝꯗ ꯅꯤꯡꯍꯟꯒꯅꯨ ꯅꯪꯅ ꯑꯁ ꯑꯩꯒꯤ ꯑꯐꯕ ꯑꯃꯨꯛ ꯑꯩꯒꯤ ꯂꯝꯕꯤ ꯑꯃ ꯂꯥꯛꯀꯅꯤ ꯍꯥꯏꯔꯒ ꯅꯪ ꯅ ꯑꯗꯨꯝ ꯆꯥꯎꯊꯣꯛꯅ ꯂꯩꯌꯨ ꯍꯥꯏ ꯍꯥꯏꯒꯅꯤ ꯑꯗꯨ ꯁꯤ ꯋꯥꯔꯤꯅ ꯇꯥꯛꯄꯗꯤ
ꯅꯪꯒꯤ ꯋꯥꯔꯤꯁꯦ ꯇꯥꯔꯒ ꯄꯨꯛꯅꯤꯡ ꯌꯥꯝ ꯅꯨꯡꯁꯤꯌꯦ ꯑꯩꯅ ꯍꯧꯖꯤꯛ ꯂꯩꯔꯤꯛ ꯄꯥꯅꯤꯡꯔꯝꯗꯕꯥ ꯊꯕꯛꯀꯨꯝꯕ ꯇꯧꯅꯤꯡꯂꯝꯝꯗꯕꯁꯦ ꯑꯩꯕꯨ ꯊꯧꯅꯥ ꯍꯥꯞꯄꯤꯌꯦꯅꯦ ꯅꯪꯒꯤ ꯒꯤ ꯋꯥꯔꯤꯅ
ꯇꯥꯔꯒ ꯇꯨꯝꯃꯨꯀꯣ ꯑꯃꯨꯛ
ꯍꯣꯏ ꯁꯤꯒꯤ ꯋꯥꯔꯤꯁꯦ ꯇꯥꯔꯒ ꯇꯨꯝꯃꯒꯦ ꯍꯣꯏ ꯅꯪꯒꯤ ꯋꯥꯔꯤꯁꯤꯒꯤ ꯄꯥꯎꯇꯥꯛ ꯇꯥꯕꯗ ꯑꯩꯒꯤ ꯊꯃꯣꯏꯁꯦ ꯑꯥ ꯆꯍꯤ ꯑꯅꯤ ꯃꯇꯨꯡꯗ ꯑꯩꯁꯨ ꯑꯩꯒꯤ ꯄꯨꯟꯁꯤꯗ ꯃꯤ ꯑ ꯑꯆꯧꯕ ꯑꯃ ꯍꯥꯏꯕꯗꯨꯣ ꯑꯣꯏꯔꯛꯇꯣꯏ ꯌꯥꯝ ꯃꯥꯜꯂꯦ ꯅꯪꯒꯤ ꯋꯥꯔꯤꯁꯤꯅ ꯑꯩꯒꯤ ꯄꯨꯟꯁꯤꯒꯤ ꯂꯝꯕꯤꯒꯤ ꯆꯩꯁꯨ ꯑꯣꯏꯅ ꯆꯠꯄꯤꯌꯣ
ꯗꯨꯒ ꯋꯥꯔꯤ ꯑꯃꯁꯨ ꯁꯥ ꯁꯥꯕꯤꯌꯨꯔꯣ
ꯗꯤ ꯑꯁꯤꯒꯨꯝꯕ ꯋꯥꯔꯤꯁꯨ ꯌꯥꯝ ꯍꯩꯔꯕꯅꯤꯅ ꯅꯪꯒꯤ ꯄꯨꯟꯁꯤꯗ ꯌꯥꯝ ꯃꯥꯏ ꯄꯥꯛꯀꯗꯕ ꯃꯤꯕ ꯑꯣꯏꯕꯝ ꯑꯣꯏꯒꯗꯧꯕ ꯃꯥꯜꯂꯦꯀꯣ
ꯎꯝ ꯑꯣꯏꯒꯅꯤ ꯑꯣꯏꯒꯅꯤ
ꯍꯣꯏ ꯅꯪꯅ ꯃꯥꯏ ꯄꯥꯛꯄ ꯍꯥꯏꯕꯁꯤꯅ ꯑꯩꯈꯣꯏꯒꯤ ꯂꯦꯗꯤ ꯂꯦꯕꯥꯛ ꯌꯥꯝ ꯐꯕꯅꯦ ꯑꯩꯈꯣꯏꯒꯤ ꯏꯌꯥꯝꯕ ꯑꯣꯏꯔꯤꯕ ꯅꯪꯅ ꯇꯧꯔꯨ ꯇꯧꯔꯨꯕꯗ ꯃꯥꯏ ꯄꯥꯛꯄ ꯑꯣꯏꯁꯅꯨ
ꯍ ꯍꯥꯏ ꯍꯤꯃꯥꯏ ꯍꯤꯃꯥꯏ ꯍꯤꯃꯥꯏ ꯗꯨꯒꯥ ꯎꯝꯍ ꯑꯈꯣꯏ ꯑꯩꯈꯣꯏꯅ ꯀꯩꯅꯣ ꯇꯦꯡꯈꯪꯗꯒꯤ ꯄꯔꯥ ꯑꯅꯤ ꯑꯍꯨꯝ ꯐꯖꯕ ꯕ ꯂꯧꯕ ꯇꯝꯕ ꯑꯝ ꯐꯪ ꯑꯥ ꯇꯦꯡꯈꯪꯗꯒꯤ ꯇꯦꯡꯈꯪ ꯈꯪꯉꯦꯀꯣ
ꯈꯪꯉꯦ ꯈꯪꯉꯦ ꯈꯨꯠꯇ ꯈꯣꯡꯗ ꯄꯥꯏꯔꯗꯤ ꯅꯥꯔꯒ ꯇꯧꯕꯗꯣ
ꯇꯦꯡꯈꯥꯡ ꯉꯥꯏꯁꯦ ꯅꯠꯇꯦꯅꯦ ꯅꯪ ꯉꯔꯥꯡ ꯇꯦꯡꯈꯥꯡꯒꯤ ꯋꯥꯔꯤ ꯂꯤꯏꯅꯥ ꯑꯗꯨꯅꯦ ꯑꯣ ꯀꯛꯆꯦꯡ ꯀꯛꯆꯦꯡ ꯀꯛꯆꯦꯡ ꯍꯥꯏꯕ ꯑꯥꯍ ꯀꯛꯆꯦꯡ ꯍꯥꯏꯕꯅꯦ ꯀꯛꯆꯦꯡ ꯍꯥꯏꯕꯅꯦ ꯁꯣꯏꯕꯒꯤꯅꯤ ꯃꯤꯑꯣꯏꯕ ꯍꯥꯏꯁꯦ ꯂꯥꯟꯕ ꯉꯝꯗꯦꯅꯥ
ꯇꯦꯡꯈꯪ ꯍ ꯍ ꯀꯛꯆꯦꯡ ꯀꯛꯆꯦꯡ
ꯑꯩꯗꯤ ꯀꯔꯤꯅꯣ ꯍꯥꯏꯅ ꯈꯜ ꯂꯩꯔ ꯚꯥꯞ ꯚꯥꯞꯇꯣ ꯑꯣꯏꯕ ꯉꯝꯗꯕꯀꯣꯍ
ꯇꯦꯡꯈꯪ ꯇꯦꯡꯈꯥꯡꯅꯦ
ꯑꯣ ꯍꯣꯏ ꯑ ꯑꯇꯣꯞꯄꯒꯤ ꯃꯤꯡ ꯑꯣꯏꯕ ꯑꯣꯏꯔꯝꯒꯅꯤ ꯑꯩꯅ ꯈꯪꯕꯗꯤ ꯀꯛꯆꯦꯡꯗꯪ ꯉꯪꯉꯦꯕ ꯍꯣꯏ
ꯇꯦꯛ ꯎꯝ ꯇꯦꯡꯈꯪꯗꯣ ꯇꯦꯡꯈꯪꯗꯣ ꯑꯈꯣꯏꯅ ꯄꯥꯔꯤ ꯐꯥꯖꯕ ꯑꯃꯥ ꯑꯅꯤ ꯂꯩꯌꯦꯕꯥ ꯀꯩ ꯑꯥꯍ ꯀꯛꯆꯦꯡꯗꯣ ꯀꯔꯤꯅꯣ ꯍꯥꯏꯔꯗꯤ ꯃꯣꯏꯁꯦ ꯑꯩꯈꯣꯏꯅ ꯇꯝꯕ ꯌꯥꯕꯗꯤ ꯑꯑꯍ ꯃꯥ ꯅꯪ ꯅꯥ ꯑꯁ ꯑꯥ ꯃꯥꯒꯤ ꯄ꯭ꯔꯃꯥꯟꯗ ꯐꯖꯅ ꯀꯩꯅꯣ ꯕꯥꯏꯕꯜ ꯌꯥꯎꯕꯅꯦ ꯀꯩꯅꯣ ꯃꯅꯤꯄꯨꯔꯤꯗꯩ ꯀꯔꯤ ꯀꯧꯕꯔ ꯈꯪꯗꯦ ꯄ꯭ꯔꯃꯥꯟ ꯄ꯭ꯔꯃꯥꯟ ꯄ꯭ꯔꯃꯥꯟ ꯇꯧꯔꯝꯃꯗꯧ ꯃꯥꯜꯂꯦ ꯑꯗꯨꯗ ꯄ꯭ꯔꯃꯥꯟ ꯇꯔꯨꯛꯀꯤ ꯁꯝꯊꯤꯡꯗ ꯂꯩꯕꯅꯦꯕ ꯑ ꯑꯗꯨꯋꯥꯏꯗ ꯂꯩꯕꯅꯦꯕ ꯃꯣꯏꯗꯁꯦ ꯀꯩꯅꯣ ꯂꯨꯆꯤꯡꯕ ꯂꯩꯇꯦꯕ ꯁꯤꯕꯥꯏꯗꯗꯤ ꯑꯁ ꯂꯨꯆꯤꯡꯕ ꯑꯗꯨꯝ ꯃꯈꯜ ꯃꯈꯜ ꯂꯩꯗꯅ ꯃꯣꯏꯗꯥꯗꯤ ꯑꯗꯨ ꯆꯤꯡꯕ ꯂꯩꯇꯦ ꯂꯨꯆꯤꯡꯕ ꯂꯩꯇꯦ ꯏꯁꯥ ꯏꯁꯥꯅ ꯑꯩꯒꯤ ꯑꯩꯒꯤ ꯑꯩꯒꯤ ꯑꯩꯒꯤ ꯏ ꯑꯩꯒꯤ ꯈꯨꯟꯅꯥꯏꯒꯤ ꯑꯩꯒꯤ ꯌꯨꯝꯒꯤ ꯑꯩꯒꯤ ꯑꯩ ꯃꯣꯏꯗꯤ ꯀꯩꯅꯣ ꯑꯁ ꯑꯁ ꯀꯩ ꯀꯧꯒꯦ ꯃꯅꯤ
ꯑꯁ ꯅꯪꯁꯨ ꯀꯩ ꯀꯧꯒꯦ ꯂꯣꯏꯅ ꯀꯩ ꯀꯧꯒꯦ ꯇꯧꯔ ꯂꯩꯔꯦ ꯀꯛꯆꯦꯡꯒꯤ ꯋꯥꯔꯤ ꯇꯣꯛꯈ꯭ꯔꯣ ꯑꯩ ꯋꯥꯔꯤ ꯑꯃ ꯐꯖꯕ ꯇꯥꯏ ꯇꯥꯒꯦ
ꯀꯛꯆꯦꯡꯒꯤ ꯄꯔꯥ‌ ꯂꯧꯕ ꯌꯥꯕ ꯄꯔꯥꯔ ꯍꯥꯏꯕꯅꯤꯗꯣ ꯑꯗꯨꯗ ꯃꯣꯏꯁꯦ ꯗꯨꯝ ꯑꯈꯣꯏꯅ ꯀꯩꯅꯣ ꯑꯁ ꯃꯅꯤꯄꯨꯔꯤꯗ ꯀꯔꯤ ꯀꯧꯒꯦ ꯑꯁ ꯑꯗꯨꯒꯨꯝꯕ ꯂꯩꯀꯥꯏ ꯂꯩꯀꯥꯏ ꯑꯩ ꯑꯗꯨꯒꯨꯝꯕꯗ ꯃꯣꯏꯗꯤ ꯖꯣꯏꯟ ꯐꯦꯃꯤꯂꯤ ꯍꯥꯏꯇꯥꯔꯦꯀꯣ ꯑꯗꯨꯒꯨꯝꯕꯗ ꯃꯣꯏꯁꯦ ꯑꯗꯨꯒꯨꯝꯕ ꯇꯧꯔꯒ ꯑꯗꯨꯝ ꯇꯧꯕꯅꯦꯕ ꯑꯗꯨꯅ ꯃꯣꯏꯗ ꯄꯔꯥ ꯂꯧꯕ ꯌꯥꯏ ꯑꯁ ꯑꯩꯁꯦ ꯂꯨꯆꯤꯡꯕꯅꯤ ꯑꯩꯁꯦ ꯑꯗꯨ ꯑꯗꯥꯅꯤ ꯒꯞꯗꯨ ꯑꯗꯥ ꯂꯩꯌꯦꯕꯥ ꯃꯣꯏꯗꯤ ꯃꯣꯏꯗ ꯑꯗꯨ ꯗꯨꯝ ꯇꯧꯔꯦ ꯃꯣꯏ ꯑꯩꯈꯣꯏ ꯃꯤꯑꯣꯏꯕꯁꯨ ꯑꯁ ꯃꯥꯗꯤ ꯃꯥꯅ ꯆꯤꯡꯒꯗꯧꯕꯅꯤ ꯃꯥꯅ ꯍꯧ ꯃꯥꯅ ꯂꯨꯆꯤꯡꯕꯅ ꯇꯧꯗ꯭ꯔꯒ ꯈꯣꯠꯂꯒ ꯑꯗꯨꯒꯨꯝꯕ ꯃꯤꯗꯤ ꯃꯤꯗꯤ ꯌꯦꯡꯗꯦ ꯍꯥꯏꯕꯅꯦꯕ ꯑꯩꯅ ꯍꯥꯏꯅꯤꯡꯉꯤꯁꯦ ꯑꯩꯒꯤ ꯏꯒꯤ ꯏꯁꯥꯒꯤ ꯗ꯭ꯌꯨꯇꯤ ꯈꯪꯑꯒ ꯑꯩꯁꯦ ꯑꯩꯁꯦ ꯑꯩꯒꯤ ꯂꯩꯀꯥꯏꯗ ꯑꯩꯒꯤ ꯏꯃꯨꯡꯗ ꯑꯩꯒꯤꯗ ꯑꯩꯒꯤ ꯏꯊꯧꯅꯤ ꯍꯥꯏ ꯗꯧꯕ ꯑꯗꯨꯒꯨꯝꯕ ꯄꯔꯥ ꯑꯈꯣꯏꯅ ꯇꯝꯕ ꯌꯥꯕ ꯃꯣꯏ ꯂꯨꯆꯤꯡꯕ ꯂꯩꯇꯦ ꯁꯨꯕꯗ ꯃꯣꯏꯒꯤ ꯐꯌꯨ--ꯑꯁ ꯂꯩꯌꯦ ꯑꯗꯨꯝ ꯋꯥꯔꯤ ꯁꯥꯕꯁꯦ ꯑꯩꯒꯤ ꯈꯔ ꯀꯥꯟꯅꯕ ꯐꯪꯕ ꯑꯩꯅ ꯌꯦꯡꯕꯗ
ꯑꯥ
ꯎꯝ ꯑꯅꯤ ꯁꯨꯕꯗꯗꯤ ꯑꯅꯤ ꯁꯨꯕꯗꯗꯤ ꯃꯣꯏꯁꯦ ꯎꯝ ꯈꯪꯉꯦꯕ ꯃꯣꯏꯅ ꯑꯁ ꯑꯁꯤꯒꯨꯝꯕ ꯃꯇꯝꯒꯤ ꯑꯁꯤꯒꯨꯝꯕ ꯃꯥꯏꯁꯦ ꯑꯦ ꯂꯥꯛꯀꯗꯧꯕ ꯃꯥꯒꯤ ꯇꯨꯡꯒꯤ ꯂꯥꯛꯀꯗꯧꯕ ꯃꯣꯏꯁꯦ ꯍꯥꯟꯅ ꯌꯦꯡꯉꯒ ꯍꯥꯟꯅ ꯇꯧꯔꯒ ꯊꯕꯛ ꯇꯧꯕ ꯃꯤꯁꯤꯡꯅꯦꯕ ꯍꯣꯏ ꯃꯤꯁꯨ ꯑꯗꯨꯝ ꯇꯧꯋꯦ ꯇꯧꯕꯗꯤꯀꯣ ꯑꯗꯨ ꯑꯣꯏꯔꯁꯨ ꯃꯣꯏꯁꯦ ꯑꯁ